ꯍꯂꯣ ꯑ
ꯇꯔꯤꯅ ꯏꯆꯦ
ꯀꯩꯁꯨ ꯇꯧꯗꯅꯦ ꯐꯃꯨꯡꯗ ꯍꯤꯞꯄꯤꯅꯦ ꯅꯪꯗꯌꯥ ꯏꯆꯦ ꯀꯥꯎ ꯃ ꯑꯦꯁꯨ ꯅꯪꯒꯣꯟꯅ ꯗꯗꯥ ꯀꯒꯦ ꯇꯗꯤꯦ
ꯅ ꯅ ꯀꯧꯔꯗꯧꯕꯅꯤ
ꯑꯦ ꯃꯤ ꯇꯣꯡꯉꯥꯜꯂꯦꯅꯦ ꯃꯤ ꯑꯃ ꯍꯧꯖꯤꯛ ꯇꯧꯔꯛꯀꯦ ꯍꯥꯏꯕꯅꯣ ꯄꯥ ꯀꯗꯪꯒ ꯇꯣꯉꯥꯒꯅꯤ ꯃꯤ ꯑꯣꯔ ꯅꯪꯒꯤ ꯃꯤꯡ ꯍꯧꯖꯤꯛ ꯌꯦꯡꯂꯡꯀꯥꯟꯗ ꯎꯔꯦ ꯀꯩꯗꯧꯔꯤꯅꯣ ꯅꯪꯗꯤ
ꯍ
ꯅꯪꯁꯨꯣ
ꯑꯩ ꯄꯟ ꯗꯦꯒ ꯂꯣꯏꯅꯃꯛ ꯀꯥꯎꯈ꯭ꯔ ꯃꯥꯜꯂꯦ
ꯊꯕꯛ ꯂꯩꯇꯔꯕ꯭ꯔꯣ ꯂꯣꯏꯔꯕꯣ
ꯊꯕꯛ ꯂꯣꯏꯔꯦ
ꯅꯪꯒꯤ ꯌꯦꯟ ꯃꯆꯥꯁꯤꯡꯁ
ꯑꯩ ꯉꯅꯨꯡꯁꯥꯏ ꯂꯣꯏꯅꯃꯛ ꯌꯟꯊꯣꯛꯈ꯭ꯔꯦ
ꯅꯣꯏ ꯅꯣꯏ ꯕꯕꯥꯅ ꯉꯁꯥꯏ ꯅꯪ ꯍꯥꯏꯕꯗꯣ
ꯎꯝ
ꯅꯪ ꯂꯩꯇ꯭ꯔꯤꯀꯥꯟꯗ ꯂꯣꯏꯅ ꯌꯣꯟꯊꯣꯛꯈ꯭ꯔꯦ ꯍꯥꯏꯕꯗꯣ ꯑꯃꯐꯥꯎ ꯂꯩꯔꯝꯗꯕ ꯕ꯭ꯔꯣ ꯊꯂꯝꯗꯣ ꯑꯥ
ꯍꯥ
ꯑꯃ ꯐꯥꯎ ꯂꯩꯇ꯭ꯔꯥ ꯕꯕꯥ
ꯑꯉꯥꯡ ꯉꯥꯛꯇ ꯉꯥꯏꯔꯤ ꯑꯗꯨ ꯃꯤꯅ ꯅꯠꯇꯦꯁ ꯃꯤꯅ ꯑꯦꯗꯚꯟꯁ ꯣꯣꯛꯁꯤꯡ ꯀꯧꯔꯒ ꯆꯀꯂꯤ
ꯑꯦ ꯑꯗꯨꯗꯤ ꯅꯪꯒꯤ ꯑꯃ ꯄꯥꯎ ꯂꯩꯔꯔꯣꯏꯅꯦ
ꯑ ꯌꯦꯡꯈꯥꯏ ꯌꯪꯛꯇ ꯄꯔꯥꯏ ꯑꯃꯨ ꯀ
ꯎꯝ
ꯑꯗꯨꯗꯤ ꯈꯔ ꯄꯤꯛꯏ ꯉꯔꯥꯡꯅ ꯄꯨꯔꯛꯄ ꯑꯗꯨ ꯅꯦꯛꯁ ꯋꯤꯛꯗ ꯑꯃꯨꯛ ꯇꯨ ꯍꯟꯗ꯭ꯔꯦꯗꯃꯨꯛ ꯄꯨꯔꯛꯀꯅꯤ
ꯐꯩꯗ ꯅꯣꯏꯗꯤ
ꯅꯣꯡ ꯆꯨꯃꯟꯕꯗ ꯌꯥꯗ꯭ꯔꯦꯅꯦ ꯏꯆꯦ
ꯀꯕ
ꯅꯣꯡ ꯆꯨꯃꯟꯕꯗ ꯌꯥꯗ꯭ꯔꯦꯅꯦ
ꯈꯨꯟꯗꯗꯤ ꯍꯣꯏ ꯅꯣꯡ ꯌꯥꯝ ꯇꯥꯕ ꯃꯥꯜꯂꯦ ꯑꯩꯈꯣꯏꯗꯗꯤ ꯅꯣꯡ ꯆꯨꯗꯦ ꯁꯥꯕꯒ ꯀꯩꯅꯣ ꯅꯣꯡ ꯃꯥꯡꯂꯒ ꯂꯩꯌꯦ
ꯎꯝ
ꯁꯥꯕꯨꯗꯤ ꯍꯥꯔꯅꯨ ꯑꯁ ꯂꯩꯕ ꯉꯝꯗꯦ ꯐꯦꯟ ꯌꯥꯎꯗ꯭ꯔꯗꯤ ꯋꯥꯏꯅꯦ
ꯃꯟꯁꯤꯗ ꯔ ꯔꯃꯥꯟ
ꯊꯣꯡ ꯆꯨꯗ ꯍꯗ ꯅꯣꯡ ꯆꯨꯕ ꯄꯥꯝꯃꯤ
ꯎꯝꯖ
ꯈꯪꯗꯦ ꯑꯩꯁꯨ ꯐꯃꯨꯡꯗ ꯍꯤꯞꯄ ꯂꯣꯏꯗꯣꯏ ꯁꯨꯔꯨ ꯀꯣꯏꯕ ꯆꯠꯂꯣ ꯅꯉꯥꯡꯁꯨ
ꯅꯣꯡ ꯃꯔꯛꯇ ꯀꯃꯥꯏ ꯀꯣꯏꯔꯨꯅꯤ
ꯁꯇꯤꯟ ꯄꯥꯔꯒ ꯅꯣꯏ ꯅꯨꯄꯤꯒꯤ ꯃꯌꯨꯝꯗ ꯆꯠꯂꯣ ꯀꯩꯅꯣ ꯀꯩꯗꯧꯔꯤꯅꯣ ꯍꯥꯏꯅ
ꯀꯣꯏꯕ ꯆꯂꯨꯅꯥ ꯅꯣꯡꯉ ꯃꯔꯔꯒ ꯇꯁꯨ
ꯅꯥꯒꯦ ꯅꯥꯒꯦ ꯇꯧꯔꯤꯉꯩ ꯍꯗꯀ ꯈꯟꯗꯅꯤ ꯅꯥꯒꯦ ꯂꯩꯗꯤ ꯂꯩꯌꯦ
ꯅꯣꯡꯁꯦ ꯀꯟꯅ ꯆꯨꯔꯕꯅꯦ
ꯍꯣꯏꯅꯦ ꯀꯟꯅ ꯆꯨꯔꯤꯅꯦ
ꯃꯄꯥꯟ ꯊꯣꯛꯐꯥꯎ ꯌꯥꯗꯔꯦ
ꯌꯥꯗ꯭ꯔ ꯉꯁꯥꯏ ꯈꯖꯤꯛꯇꯪ ꯁꯨꯔꯝꯂꯒ ꯑꯃꯨꯛ ꯍꯜꯂꯛꯂꯤꯅꯤꯅꯦ
ꯑꯣ ꯆꯛꯇꯤ ꯀꯅꯥ ꯊꯣꯡꯗꯣꯏꯕ ꯉꯁꯤ
ꯆꯀꯤ ꯅꯅꯤ ꯑꯩꯈꯣꯏꯅ ꯊꯣꯡꯗꯣꯏꯅꯤꯅꯤ ꯀꯁꯥꯏ ꯍꯥꯏꯗꯒꯤꯅꯣꯗ
ꯅꯪꯁꯨ ꯆ ꯑꯗꯨꯝ ꯃꯔꯛ ꯃꯔꯛꯇ ꯊꯣꯡꯉꯤ ꯁꯤꯗꯤ ꯑꯗꯨꯒꯤꯅꯤꯗ ꯉꯁꯤꯁꯨ ꯊꯣꯡꯗꯣꯏꯔꯥ ꯍꯥꯏꯕ ꯎ ꯊꯣꯡꯕ ꯀꯦꯅꯦꯦ ꯅꯨꯄꯤ ꯊꯤꯕ ꯈꯪꯗ꯭ꯔꯗꯤ ꯊꯣꯡꯕ ꯇꯥꯕꯅꯦ ꯀꯩꯅꯣ ꯅꯨꯄꯤ ꯊꯤꯔꯣ ꯍꯥꯏꯔꯁꯨ ꯌꯥꯗꯦ
ꯅꯨꯄꯤ ꯄꯪꯊꯤ ꯊꯤꯔ ꯌꯥꯄꯣꯠ ꯅꯠꯇꯦ
ꯀꯩꯅꯣꯅꯦ ꯂꯩꯀꯥꯏ ꯃꯈꯥꯗ ꯑꯃ ꯂꯩꯕꯗꯣ ꯑꯗꯨ ꯅꯨꯄꯤꯗ ꯂꯧꯔꯣ ꯍꯥꯏꯔꯁꯨ ꯌꯥꯗꯦ
ꯂꯩꯀꯥꯏ ꯃꯈꯥꯗ ꯌꯥꯗꯦꯅꯤ
ꯌꯥꯔꯦꯅꯦ
ꯕ꯭ꯂꯦꯛꯥꯛ ꯑꯦꯟ ꯍꯏꯠ ꯄꯛꯅꯥꯗꯦꯕ
ꯑꯦ ꯕ꯭ꯂꯦꯛ ꯑꯦꯟ ꯍ꯭ꯋꯥꯏꯠ ꯀꯥꯏꯅ ꯑꯃꯨꯕꯒ ꯑꯉꯧꯕꯧꯕ ꯀꯔꯤ ꯈꯠꯅꯒꯦ
ꯏꯁꯤꯡꯒ ꯄꯦꯇ꯭ꯔꯣꯜ ꯌꯥꯔꯣꯏꯅ ꯂꯩꯃꯤꯟꯅꯕ
ꯌꯥꯒꯦ ꯂꯩꯃꯤꯟꯅꯔꯗꯤ ꯑꯗꯨꯝ ꯌꯥꯕ ꯉꯥꯛꯇꯅꯤ ꯍꯌꯦꯡꯗꯤ ꯀꯔꯗꯤ ꯆꯠꯀꯅꯤ ꯍꯌꯦꯡꯗꯤ ꯍꯥ
ꯂꯧ ꯂꯤꯡꯅꯤꯉꯥꯏ ꯇꯧ ꯂꯩꯌꯦ ꯍꯩꯁꯨ ꯍꯩꯇꯕꯗ
ꯅꯪꯅ ꯂꯧꯂꯤꯡꯉꯗꯤ ꯎꯝ ꯅꯣꯡ ꯆꯨꯕꯗ ꯂꯦꯞꯄꯔꯣꯏ ꯑꯗꯨꯝ ꯆꯨꯔꯛꯀꯅꯤ
ꯍꯡꯉꫭꯏꯁꯦ ꯄꯪꯈꯣꯡꯗ ꯈꯣꯡꯅꯛꯒꯅꯤ ꯃꯁ ꯃꯔꯥꯡ ꯈꯪꯗꯅ ꯑꯩ ꯂꯧꯂꯤꯡꯕ ꯆꯠꯂꯗꯤ
ꯇꯨꯡꯂꯛꯈꯤꯅꯤ
ꯅꯣꯏꯍꯥꯏꯅꯨ
ꯀꯅꯥ ꯀꯅꯥꯒꯤ ꯂꯧꯅꯣ
ꯑꯥ ꯖꯣꯏ ꯄꯥꯎꯈꯣꯏꯒꯤꯅꯤ ꯖꫭꯏꯄꯥꯎꯈꯣꯏꯒꯤꯁꯨ ꯑ ꯍꫭꯏ ꯑꯗꯨꯒ
ꯉꯟ ꯍꯟꯗꯛ ꯂꯧ ꯍꯤꯡ ꯂꯧ ꯂꯤꯡꯕꯁꯦ ꯀꯔꯤꯝ ꯎꯗꯦꯗ ꯂꯣꯏꯅ ꯂꯣꯏ ꯈ꯭ꯔꯖꯥꯠꯂ ꯀꯩꯅꯣ ꯏꯁꯇꯦꯇꯁ ꯀꯩꯀꯩꯒꯨꯝꯕꯗꯁꯨ ꯄꯥꯛꯄꯥꯛ ꯎꯗꯦꯕ ꯑꯃ ꯑꯅꯤꯔꯛ ꯈꯛꯇ ꯎꯏ
ꯅꯣꯡꯃꯇꯥꯗꯨꯒ ꯂꯩꯇꯥꯥꯐꯝ ꯈꯪꯗꯦ
ꯑꯩꯗꯤ ꯍꯟꯗꯛ ꯂꯧ ꯍꯤꯡꯕꯁꯨ ꯐꯪꯉꯔꯣꯏ ꯆꯠꯄꯁꯨ ꯐꯪꯗꯦꯔꯦ ꯂꯤꯡꯕꯁꯨ ꯂꯤꯡꯕꯁꯨ ꯐꯪꯗꯔꯦ
ꯅꯣꯏꯗꯤ ꯅꯣꯏ ꯊꯕꯛ ꯃꯐꯝꯗ ꯅꯨꯡꯉꯥꯏꯅ ꯂꯩꯔꯤꯁꯤꯕꯨ
ꯆꯠꯂꯣ ꯍꯟꯗꯛꯇꯤ ꯑꯗꯨꯝ ꯂꯩꯈꯤꯅꯤ
ꯎꯝ ꯅꯣꯏꯁꯨ ꯇꯝꯄꯥꯛ ꯂꯧ ꯇꯧꯕ꯭ꯔꯅꯦ ꯀꯨꯝꯁꯤ
ꯈꯪꯗꯤꯌꯦ ꯇꯝꯄꯥꯛꯇꯁꯨ ꯌꯦꯡꯉꯝꯗꯦꯅꯦ
ꯀꯩꯔ ꯑꯩ ꯃꯐꯝꯁꯦ ꯅꯨꯡꯗꯥꯡ ꯍꯦꯛ ꯁꯚꯦꯟ ꯑꯦꯠ ꯅꯥꯏꯟ ꯑꯣꯏꯔꯗꯤ ꯅꯦꯠ ꯁꯨꯞꯆꯠ ꯆꯠꯇꯤꯅꯤ ꯍꯞꯇꯥ ꯑꯃ ꯁꯨꯗꯧꯔꯤꯅꯤ
ꯍꯟꯗꯛꯁꯦ ꯅꯣꯏ ꯈꯨꯟꯗ ꯅꯦꯠ ꯅꯨꯡꯉꯥꯏꯇꯕ ꯃꯥꯜꯂꯦ ꯑꯩ ꯉꯁꯥꯏꯁꯨ ꯏꯃꯥꯗ ꯀꯣ ꯀꯜ ꯇꯧꯔꯛꯏꯕꯀꯣ ꯀꯣꯜ ꯇꯧꯕ ꯀꯥꯟꯗ ꯃꯥꯗ ꯅꯦꯠꯇꯣ ꯌꯥꯗꯦꯕ ꯇ ꯇꯨ ꯇꯨ ꯇꯨ ꯍꯥꯏꯕ ꯑꯗꯨꯒ
ꯁꯅꯦ
ꯍꯣꯏ ꯅꯨꯡꯉꯥꯏꯗꯦꯅꯦ ꯑꯗꯨ ꯌꯥꯝ ꯅꯨꯡꯉꯥꯏꯇꯦ
ꯎꯝ
ꯀꯣ ꯇꯧꯕꯁꯨ ꯅꯨꯡꯉꯥꯏꯇꯦ ꯂꯩꯕꯁꯨ ꯅꯨꯡꯉꯥꯏꯇꯕꯗꯤ ꯅꯦꯠ ꯄꯥꯛ ꯐꯪꯗꯦ ꯔꯨꯝ ꯀꯩꯀꯩ ꯆꯪꯉꯁꯨ ꯀꯣ
ꯑꯝ
ꯀꯤꯠꯆꯟꯗꯅ ꯃꯔꯣꯜ ꯑꯃ ꯁꯨꯐꯪ ꯐꯪꯗꯕꯅꯤ ꯅꯦꯠ ꯋꯤꯟꯗꯣꯗ ꯐꯪꯐꯝ ꯑꯃꯗꯤ ꯂꯩꯌꯦ
ꯎꯝ
ꯌꯥꯗꯦꯅꯦ
ꯍꯦꯛ ꯍꯦꯛ ꯂꯣꯠ ꯍꯦꯛ ꯍꯦꯛ ꯂꯣꯠ ꯂꯣꯠ ꯅꯥꯉꯅꯕ ꯃꯊꯝꯗꯨ
ꯐꯣꯟ ꯊꯝꯐꯝꯗꯨ ꯌꯥꯗꯦꯕ ꯔꯨꯝꯗ꯭ꯔ ꯆꯪꯕꯁꯨ ꯅꯦꯠꯁꯨ ꯐꯪ ꯕꯤꯗꯤꯌꫭꯁꯤꯅ ꯌꯦꯡꯕ ꯐꯪꯅꯕ ꯅꯠꯇꯦ ꯏꯅꯥꯎ ꯅꯨꯄꯤꯗ ꯅꫭꯛꯏꯅꯦ ꯏꯅꯥꯎꯅꯨꯄꯤꯁꯨ ꯂꯩꯕ
ꯑꯦ ꯑꯗꯨꯝ ꯑꯗꯨꯗ ꯂꯩꯅ ꯍꯦꯟꯅ ꯄꯛꯆꯩꯗ
ꯍꯥ
ꯅꯪꯗꯤ ꯑꯗꯨ ꯊꯕꯛ ꯃꯐꯝꯅ ꯍꯦꯟꯅ ꯄꯛꯆꯩꯕ ꯑꯇꯩ ꯑꯇꯩ ꯂꯩ ꯄꯛꯂꯨꯏ ꯊꯕꯛ ꯁꯨꯕ꯭ꯔ ꯁꯨꯗꯕ꯭ꯔ ꯈꯪꯗꯦ ꯑꯗꯨꯝ
ꯂꯩꯕꯗꯨꯅ ꯑꯩꯒꯤ ꯊꯕꯛꯅꯤ ꯀꯔꯤꯅꯣ
ꯑꯇꯩꯗ ꯂꯥꯏꯗꯤ ꯁ ꯄꯛ ꯄꯛꯂꯔꯣꯏ ꯅꯪꯉꯣꯟꯗ
ꯂꯥꯏꯟꯗꯅꯦ ꯍꯦꯟꯅ ꯐꯀꯤꯦ
ꯑꯣꯐꯤꯁ ꯀꯥꯏꯗꯁꯦ ꯄꯥꯛꯀꯗꯕ ꯁꯤꯤꯕꯝ ꯅꯠꯇ
ꯑꯣꯐꯤꯁꯤꯁ ꯐꯥꯎ ꯀꯥꯅꯤꯉ ꯇꯜꯂꯦ ꯀꯩꯩꯅ ꯀꯥꯎ ꯍꯥꯏꯔꯁꯨ ꯀꯥꯅꯤꯡꯂꯣꯏ ꯑꯩꯗꯤ
ꯏꯁꯣꯔꯁꯨ ꯈꯪꯗꯤ ꯈꯪꯕꯖꯥꯠꯅꯤꯅꯤ ꯏꯒꯤ ꯍꯥꯏꯥꯏꯅꯥꯗꯤꯗ
ꯎꯝ ꯃꯥꯅ ꯄꯥꯡꯝꯕ ꯂꯝꯕꯤꯗ ꯆꯂꯤꯅꯤ ꯀꯩꯅꯤ ꯏꯅꯦꯃ ꯐ ꯆꯠꯄ
ꯀꯩ ꯌꯦꯟꯁꯥꯡ ꯆꯥꯒꯦ ꯉꯁꯤꯗꯤ
ꯈꯣꯏ ꯉꯁꯤ ꯀꯩ ꯏꯆꯥꯥꯅꯣ ꯑꯃꯨꯛ ꯀꯥꯎꯈ꯭ꯔꯦꯅꯦ ꯀꯩ ꯆꯥꯎꯃ ꯀꯧꯔꯦ ꯀꯥꯎ ꯀ
ꯌꯥꯔꯦ ꯑꯍꯟ ꯑꯍꯟ
ꯪꯒꯥꯝ ꯍꯪꯒꯥꯝ ꯆꯝꯐꯨꯠ ꯑꯃꯅꯦ ꯎꯁꯣꯏꯒ ꯇꯤ ꯑꯃꯒ ꯆꯥꯏ ꯒꯨꯏꯅ ꯊꯣꯡꯂꯕ
ꯎꯝ ꯃꯥꯗꯤ ꯃꯈꯣꯠ ꯍꯟꯗꯛꯀꯥꯟ ꯃꯥ ꯈꯣꯟꯖꯦꯜ ꯇꯥꯗ꯭ꯔꯤꯅꯤ ꯄꯦꯠ ꯄꯦꯠ ꯂꯥꯎꯕꯗꯣ
ꯇꯔꯣꯏ ꯃꯥ ꯂꯨꯗꯨ ꯒ꯭ꯔꯨꯞꯀꯁꯨ ꯂꯦꯞ ꯆꯠꯈ꯭ꯔꯕꯅꯦ ꯗꯨꯀꯥꯟꯗ ꯂꯩ ꯃꯥꯗꯤ
ꯎꯝ
ꯑꯩꯗꯤ ꯊꯕꯛ ꯂꯣꯏꯔꯦ ꯃꯇꯝ ꯂꯣꯏꯔꯦ ꯑꯩꯒꯤ ꯔꯨꯝꯗ ꯂꯩꯔꯥ ꯍꯧꯖꯤꯗꯤ ꯐꯣꯟ ꯌꯦꯡꯂꯡꯉꯒ ꯀꯣꯜ ꯇꯧꯔꯒ ꯎꯊꯥ
ꯑꯁ ꯑꯜꯃꯦꯔꯥꯒ ꯐꯣꯟ ꯂꯧꯅꯤꯉ ꯏꯝꯐꯥꯜ ꯊꯣꯛꯀꯦ ꯇꯧꯕꯅꯤꯅꯦ ꯁꯨꯞ ꯅꯪ ꯅꯪꯗꯦꯅꯤ
ꯅꯪ ꯅꯠꯇ ꯅꯪꯣꯏ ꯅꯪꯒꯤ ꯒ꯭ꯔꯨ ꯌꯥꯎꯕ꯭ꯔꯥ ꯍꯥ
ꯍꯥ
ꯑꯩꯈꯣꯏ ꯈꯨꯟꯒꯤ ꯒ꯭ꯔꯨꯞ ꯑꯃ ꯂꯩꯕꯗꯣ ꯐꯨꯠꯕꯣꯜꯒꯤ
ꯀꯔ꯭ꯔ꯭ꯔꯨꯞ꯭ꯔ
ꯀꯩꯅꯣ ꯐꯨꯠꯕꯣꯜꯒꯤ ꯇꯤꯝ ꯑꯃ ꯑꯩꯉꯣꯟꯗꯁꯨ ꯑꯦꯠ ꯇꯧꯔꯝꯃꯦꯕ
ꯉꯪ ꯃꯆꯥꯁꯤꯡ ꯑꯣꯏꯏꯔꯜꯅꯤ
ꯑꯉꯥꯡ ꯃꯆꯥꯁꯤꯡꯒ ꯀꯩꯅ ꯔꯣꯅꯥꯜꯗꯣ ꯃꯤꯁꯤ ꯐꯦꯡꯁꯤꯡꯒ ꯈꯟꯅꯅꯕ ꯒ꯭ꯔꯨꯞ ꯑꯃ ꯂꯩꯕꯅꯤ ꯑꯩꯁꯨ ꯌꯥꯎꯋꯦꯕ
ꯉꯔꯥꯡꯅ ꯀꯩꯅꯣ ꯏꯃꯥꯟꯅꯕ ꯑꯃꯅ ꯑꯩꯉꯣꯟꯗꯁꯨ ꯑꯦ ꯇꯧꯔꯝꯕ ꯆꯪꯂꯉꯀꯥꯟꯗ ꯑꯁ ꯑꯩꯒꯤ ꯃꯤꯡ ꯍꯦꯛ ꯄꯜꯂꯒ ꯔꯣꯅꯥꯜꯗꯣꯒꯤ ꯐꯦꯟ ꯑꯃ ꯃꯆꯤꯟ ꯀꯟꯕꯤ ꯑꯃ ꯆꯪꯂꯛꯦ ꯍꯥꯏ ꯒ꯭ꯔꯨꯞ ꯈ ꯃꯤꯕ ꯌꯥꯝꯔꯛꯇ ꯍꯟꯗꯛꯁꯦ ꯃꯤꯡ ꯆꯠꯂꯦꯅꯦ ꯆꯤꯟ ꯀꯟꯕꯗ ꯋꯥ ꯉꯥꯡꯕꯗ ꯂꯣꯏꯔꯦ ꯂꯨꯗꯨ ꯒ꯭ꯔꯨꯞꯇ ꯑꯃꯨꯛ ꯆꯪꯉꯤ ꯑꯩ ꯀꯤꯕ ꯉꯥꯛꯇ ꯁꯥꯎꯒꯟꯕꯗꯣ ꯑꯩꯁꯨ
ꯁ
ꯅꯪꯁꯨ ꯍꯟꯗꯛ ꯆꯪꯗ꯭ꯔꯦꯗ ꯑꯗꯨ ꯁꯅꯥꯅꯤꯡꯉꯥꯏ
ꯊꯕꯛ ꯁꯥꯡꯗꯦꯅꯤ
ꯍꯣꯏ ꯅꯣꯏꯕꯨꯗꯤ ꯑꯗꯨꯃꯥꯏꯅ ꯇꯧꯅꯤ ꯑꯩꯈꯣꯏꯗꯤ ꯑꯗꯨꯝ ꯃꯤ ꯑꯃꯃꯇꯅ ꯐ꯭ꯔꯤ ꯑꯣꯏꯅ ꯂꯩꯕ ꯑꯃꯅꯤꯅꯤꯅ ꯈꯔ ꯇꯤ ꯂꯦꯞꯇꯤ ꯂꯦꯞꯇꯦꯗ ꯂꯨꯗꯨꯁꯨ ꯄꯥꯛ ꯄꯥꯛ ꯁꯥꯟꯅꯗ꯭ꯔꯀꯥꯟꯗ
ꯈ꯭ꯋꯥꯏꯗꯒꯤ ꯑꯦꯛꯇꯤꯚ ꯑꯣꯏꯕꯗꯤ ꯄꯥꯝꯃꯤꯂꯥ ꯑꯗꯨꯅꯤꯅꯦ
ꯉꯁꯥꯏꯖ ꯍꯣꯏ ꯃꯥꯗꯣ ꯀꯩꯅꯣ ꯃꯤ ꯆꯪꯒꯦ ꯆ ꯔꯁꯇ ꯃꯟꯗꯅ ꯇꯜ
ꯎ ꯃꯥ ꯁꯉꯥꯏꯄ꯭ꯔꯧꯗ ꯂꯩ ꯍꯥꯏꯕ ꯅꯠꯇ꯭ꯔꯣ
ꯂꯩꯌꯦ ꯑꯩ ꯉꯁꯥꯏꯁꯨ ꯆꯪꯂ ꯂꯣꯏꯒꯦ ꯇꯧꯕꯅꯦꯕ ꯃꯥꯅ ꯀꯧꯃꯟꯕꯗꯨꯗ ꯑꯩ ꯆꯪꯉꯦ ꯑꯗꯣ ꯑꯩꯩꯅ ꯉꯝꯃꯦ ꯃꯥꯒ ꯑꯃꯒ ꯑꯃꯒ ꯀꯅꯥꯅꯣ ꯋꯥꯅꯦ ꯃꯔꯛꯇ ꯑꯃꯗꯤ ꯃꯥꯏꯊꯤ ꯂꯧꯔꯕꯅꯦ
ꯑꯝ
ꯃꯥꯗꯤ ꯑꯃꯦꯜꯁꯨ ꯃꯔꯛ ꯃꯔꯛꯇ ꯁꯥꯟꯅꯕꯅꯦ
ꯑ ꯃꯥꯗꯤ ꯋꯥꯆꯦꯕ ꯍꯦ ꯆꯥꯡꯕꯗꯨꯗꯁ ꯅꯣꯏꯒꯤ ꯃꯦꯁꯦꯁ ꯉꯥꯛꯇ ꯉꯥꯏꯔꯦꯅꯦ
ꯎꯝ ꯃꯥꯁꯨ ꯍꯟꯗꯛ ꯈꯔꯗꯤꯜꯂꯤꯦꯞꯄꯦꯗ ꯄꯄ ꯆ ꯉꯁꯤꯈꯛ ꯑꯣꯏꯔꯝꯃꯤ ꯃꯥꯁꯨ ꯅꯍꯥꯟꯒꯨꯝꯅ ꯌꯥꯝ ꯑꯦꯛꯇꯤꯚ ꯑꯣꯏꯗꯔꯦꯕ
ꯎꯝ ꯊꯕꯛ ꯂꯩꯕꯁꯤꯁꯨ ꯊꯕꯛ ꯂꯩꯔꯤꯕꯕꯁꯤꯁꯨ ꯏ
ꯍꯥꯥ